ꯇꯕ꯭ꯔꯣ ꯍꯂꯣ
ꯍꯜꯂꯣ ꯍꯣꯏ ꯑꯩ ꯇꯥꯏꯌꯦ ꯅꯪ ꯑꯩꯉꯣꯟꯗ
ꯑꯩꯗꯤ ꯇꯥꯗ꯭ꯔꯦ
ꯍꯨꯖꯤꯛꯁꯨꯔ
ꯑ ꯇꯥꯕ꯭ꯔꯣ
ꯍꯣꯏ ꯇꯥꯏꯌꯦ ꯅꯪ ꯇꯥꯕ꯭ꯔꯣ
ꯑꯩꯗꯣ ꯐꯖꯅ ꯇꯥꯗ꯭ꯔꯦ
ꯇꯥꯕ꯭ꯔꯣ
ꯈꯤꯇꯪ ꯈꯤꯇꯪ ꯇꯥꯏꯌꯦ ꯇꯥꯕ꯭ꯔꯣ
ꯍꯣꯏ ꯇꯥꯏꯌꯦ ꯅꯪ ꯑꯉꯣꯟꯗ ꯇꯥꯕ꯭ꯔꯣ
ꯑꯧ ꯑꯩꯁꯨ ꯈꯤꯇꯪ ꯈꯤꯇꯪ ꯇꯥꯏꯌꯦ ꯀꯩꯗꯧꯔꯤꯅꯣ
ꯀꯔꯤꯁꯨ ꯇꯣꯗꯦ ꯅꯪꯗꯤ
ꯑꯩ ꯅꯪ ꯀꯩꯗꯧꯔꯤꯅꯣ
ꯀꯔꯤꯁꯨ ꯇꯣꯗꯦ ꯅꯪꯗꯤ
ꯑꯩꯁꯨ ꯁꯨꯝꯂꯩ ꯔꯝꯕꯅꯦ
ꯑꯣ
ꯑꯩꯗꯤ ꯑꯦ ꯕꯤ ꯁꯤ ꯇꯧꯒꯦ ꯇꯧꯔꯤꯌꯦ ꯅꯪꯗꯤ
ꯑꯩꯏꯁꯨꯅꯦ ꯅꯍꯪ ꯆꯥꯛ ꯆꯥꯔꯕ꯭ꯔꯣ
ꯆꯥꯛ ꯆꯥꯔꯕꯣ ꯅꯪꯕꯣ
ꯑꯩꯗꯤ ꯆꯥꯔꯦ ꯅꯪ ꯂꯣꯏꯔꯕꯣ
ꯑꯩꯗꯤ ꯑꯩꯁꯨ ꯆꯥꯔꯦ
ꯑꯣ
ꯑꯗꯣ ꯅꯪꯗꯤ ꯀꯩꯗꯧꯗꯣꯏꯅꯣ ꯍꯧꯖꯤꯛ
ꯍꯧꯖꯤꯛꯇꯣ ꯑꯩ ꯂꯥꯏꯔꯤꯛ ꯏꯔꯒ ꯂꯥꯏꯔꯦ ꯂꯥꯏꯌ‌ꯦ
ꯇ‌ꯦꯁ ꯂ‌ꯩꯕ꯭ꯔꯣ
ꯍꯌꯦꯡ ꯇꯦꯁ ꯂꯥꯛꯌꯦꯦ ꯀ꯭ꯂꯥꯁ ꯇꯦꯁ
ꯀꯌꯥꯝ ꯄꯥꯔꯒꯦ ꯅꯪꯗꯤ
ꯑꯩꯗꯤ ꯍꯧꯖꯤꯛꯗꯣ ꯄꯥꯗꯦꯀꯣ ꯁꯤꯣꯏ ꯂꯣꯏꯔꯗꯤ ꯄꯥꯒꯅꯤ
ꯎꯝ ꯂꯣꯏꯅ ꯍꯩꯔꯕꯣ
ꯍꯥꯏꯇꯗ ꯅꯗꯤ ꯍꯥꯏꯔꯤꯕꯧ
ꯑ
ꯅꯪ ꯍꯥꯏꯔꯕꯣ
ꯑꯩꯗꯤ ꯌꯥꯝ ꯀꯟꯅ ꯍꯩꯇꯌꯦ ꯌꯥ
ꯇꯥꯕ꯭ꯔꯣ ꯇꯥꯕ꯭ꯔꯣ
ꯑꯩꯗꯤ ꯇꯥꯗꯦ ꯅꯪ ꯑꯃꯨꯅ ꯇꯥꯕ꯭ꯔꯣ
ꯑ ꯑ ꯇꯑꯌꯦ
ꯑꯗꯨ ꯀꯃꯥꯏꯅ ꯑꯩꯗꯤ ꯇꯥꯗꯦ
ꯑꯗꯨꯅꯦ ꯀꯩꯒꯤ ꯑꯣꯏꯖꯥꯠꯅꯣ ꯅꯦꯠꯋꯥꯛ ꯑꯣꯏꯖꯥꯜꯂꯣ
ꯇꯥꯗꯦ ꯏꯕ ꯑ ꯀꯔ ꯄꯣꯛꯁꯦ
ꯇꯈꯕ